ꯇꯥꯏꯀꯣ
ꯑꯣ ꯍꯦꯜꯂꯣ
ꯑꯣ ꯆꯥꯛ ꯌꯦꯟꯁꯥꯡ ꯊꯣꯡꯔꯕ ꯊꯣꯡꯕ ꯍꯧꯔꯕꯣ
ꯍꯣꯏ ꯆꯥꯛ ꯃꯨꯟꯈ꯭ꯔꯦ ꯏꯆꯦꯅ ꯊꯣꯡꯉꯦ ꯆꯥꯛ
ꯑꯁ ꯌꯥꯝ ꯅꯨꯡꯉꯥꯏꯌꯦ ꯅ ꯑꯩꯁꯨ ꯉꯁꯤꯗꯤ ꯆꯥꯛ ꯑꯩꯅ ꯊꯣꯡꯉꯦ ꯏꯟꯁꯥꯡꯗꯤ ꯑꯥ ꯑꯩꯒꯤ ꯅꯨꯄꯥꯅ ꯊꯣꯡꯉꯒ ꯂꯩꯌꯦ
ꯍꯥ ꯀꯔꯤ ꯃꯊꯦꯜ ꯊꯣꯡꯕ꯭ꯔꯣ
ꯃꯥ ꯉꯥ ꯄꯨꯔꯛꯑꯦ
ꯑꯦ
ꯉꯥ ꯄꯨꯔꯝ ꯎꯝ ꯎꯝ ꯃꯥ ꯑꯣꯏꯅ ꯊꯣꯡꯒꯦ ꯃꯥꯗꯤ ꯁꯥ ꯉꯥꯗꯤ ꯊꯣꯡꯕ ꯀꯔꯤ ꯍꯥꯏꯁꯤꯔꯥ ꯌꯥꯝ ꯏꯟꯇꯔꯦꯁ ꯂꯩꯕꯅꯦ ꯎꯝ ꯍꯣꯏ ꯃꯥꯗꯤ ꯁꯥ ꯉꯥ ꯄꯨꯔꯛꯑꯗꯤ ꯃꯥ ꯃꯥꯅ ꯊꯣꯡꯒꯦ ꯍꯥꯏꯌꯦ ꯑꯗꯨꯒ ꯃꯥꯅ ꯊꯣꯡꯕꯅꯁꯨ ꯍꯥꯎꯕ ꯑꯩꯈꯣꯏꯗꯤ ꯊꯣꯡ ꯊꯣꯡꯕꯗꯤ ꯍꯩꯌꯦ ꯑꯗꯨ ꯑꯣꯏꯔꯁꯨ ꯀꯔꯤ ꯍꯥꯏꯁꯤꯔꯥ ꯃꯣꯏꯅ ꯏꯟꯇꯔꯦꯁ ꯂꯩꯅ ꯊꯣꯡꯕꯒꯤꯀꯣ
ꯎꯝ
ꯑꯗꯨꯝ ꯍꯥꯎꯕ ꯍꯦꯜꯂꯦ ꯍꯥꯏꯕ ꯇꯥꯔꯦ ꯍꯣꯏ
ꯀꯔꯤ ꯇꯧꯔꯤꯕ꯭ꯔꯣ ꯅꯪꯗꯤ
ꯍꯧꯖꯤꯛ ꯑꯉꯥꯡ ꯂꯧꯔꯒ ꯆꯠꯊꯣꯛ ꯆꯠꯁꯤꯟ ꯇꯧꯔꯒ ꯂꯩꯌꯦ ꯑꯃꯨꯛ
ꯑꯦ
ꯍꯟꯗꯛꯀꯤꯀꯣ ꯑꯉꯥꯡꯖꯨ ꯄꯨꯔꯁꯨ ꯀꯞꯄꯦ ꯈꯪꯗ꯭ꯔꯦ ꯀꯃꯥꯏ ꯇꯧꯁꯤꯔꯥ
ꯍꯣꯡ ꯀꯔꯤ ꯇꯧꯕ꯭ꯔꯥ
ꯍꯥꯥ
ꯀꯔꯤ ꯄꯣꯠ
ꯍꯥꯥ
ꯗ ꯊꯥ ꯀꯌꯥ ꯁꯨꯈ꯭ꯔꯕ꯭ꯔꯕ ꯖꯟꯋꯥꯔꯤꯗ
ꯍꯧ ꯑꯥ ꯊꯥꯥ ꯊꯥ ꯇꯔꯨꯛ ꯁꯨꯔꯦ
ꯑꯣ ꯇꯔꯨꯛꯁꯨꯔꯕꯣ
ꯍꯣꯏ ꯊꯥ ꯇꯔꯨꯛ ꯁꯨꯈ꯭ꯔꯦ ꯍꯣꯏ ꯈꯖꯤꯛꯇꯤ ꯈꯥ ꯀꯔꯤ ꯍꯥꯏꯁꯤꯔꯥ ꯃꯥ ꯃꯊꯟꯇꯥ ꯇꯨꯝ ꯐꯝꯕꯗꯤ ꯍꯩꯕ ꯍꯧꯔꯦ
ꯑꯣ ꯑꯣ ꯐꯝꯕ ꯍꯩꯔꯗꯤ ꯈꯔ ꯅꯨꯡꯉꯥꯏꯔꯝꯈ꯭ꯔꯅꯤ
ꯍꯣꯏ ꯈꯔ ꯅꯨꯡꯉꯥꯏ ꯎꯝ
ꯅꯪꯗꯤ ꯑꯍꯤꯡ ꯀꯣꯜ ꯇꯧꯕꯗꯤ ꯐꯔꯛ ꯇꯥꯔꯝꯅꯤꯥ ꯑꯉꯥꯡ ꯂꯩꯩꯕꯅꯤꯅ
ꯑꯩ ꯑꯩꯁꯤꯀꯣ ꯑꯗꯨꯃꯥꯏꯅ ꯇꯧ ꯑꯗꯨꯃꯥꯏꯅ ꯇꯧꯋꯦ ꯑ ꯃꯥ ꯇꯨꯝꯈ꯭ꯔꯕ ꯃꯇꯝ ꯃꯇꯨꯡꯗꯀꯣ
ꯎꯝ
ꯑ ꯅꯥꯏꯟ ꯑꯗꯣ ꯑꯗꯨꯋꯥꯏꯗꯗꯤ ꯑꯗꯨꯝ ꯐ꯭ꯔꯤ ꯑꯣꯏꯔꯦ ꯃꯥ ꯑꯥ ꯑꯦꯠ ꯑꯗꯨꯋꯥꯏꯗꯗꯤ ꯑꯗꯨꯝ ꯇꯨꯝꯃꯦꯕ
ꯑꯦꯑꯦꯑꯦ
ꯎꯝ ꯑꯗꯨꯒ ꯅꯥꯏꯟ ꯇꯨ ꯇꯦꯟ ꯑꯗꯨꯒꯤ ꯃꯔꯛꯇ ꯐꯣꯟ ꯇꯧꯕꯅꯦ ꯅꯠꯇ꯭ꯔꯗꯤ ꯑꯁ ꯃꯇꯝ ꯁꯪꯗꯕꯅꯦ ꯍꯧꯖꯤꯛ ꯆꯥꯛ ꯆꯥꯒꯅꯤ ꯆꯥꯛ ꯆꯥꯕ ꯂꯣꯏꯔꯒ ꯃꯥꯕꯨ ꯏꯔꯨꯍꯟꯒꯅꯤ ꯑꯗꯨꯒ ꯑꯩꯁꯨ ꯑꯃꯨꯛ ꯏꯔꯨꯒꯅꯤ
ꯊꯕꯛ
ꯐꯪ ꯑꯃ ꯐꯦꯡꯉꯅꯤ ꯊꯕꯛꯇꯣ ꯅꯟ ꯏꯁꯇꯣꯞꯇ ꯂꯩꯔꯅꯤ ꯇꯨꯝꯗ꯭ꯔꯤꯉꯩ ꯐꯥꯎ ꯑꯗꯨꯝ ꯂꯩꯔꯅꯤ
ꯑꯗꯨꯅꯦ ꯇꯨꯝꯕ ꯉꯥꯛꯇꯅꯦꯕ ꯄꯣꯊꯥꯔꯤꯁꯦ
ꯍꯣꯏ ꯑꯗꯨꯅꯦ ꯑꯩꯗꯤ ꯀꯔꯤ ꯍꯥꯏꯁꯤꯔ ꯃꯄꯥꯟꯒꯤ ꯑꯋꯥꯕ ꯊꯕꯛꯇꯤ ꯀꯟꯅ ꯇꯧꯕ ꯍꯩꯇꯦ ꯑꯗꯨ ꯑꯣꯏꯔꯁꯨ ꯏꯃꯨꯡ ꯃꯅꯨꯡꯗꯤ ꯀꯔꯤ ꯍꯥꯏꯁꯤꯔꯥ ꯅꯥꯟꯅ ꯊꯝꯕꯗꯣ ꯑꯗꯣ ꯄꯥꯝ ꯖꯩꯕ ꯑꯗꯣ ꯈꯔ ꯃꯣꯠꯂꯁꯨ ꯎꯝ ꯀꯔꯤ ꯍꯥꯏꯁꯤꯔꯥ ꯎꯝ ꯐ꯭ꯔꯤ ꯑꯣꯏꯗꯕꯀꯣ ꯅꯨꯡꯉꯥꯏꯇꯕ ꯑꯗꯨꯅ ꯃꯔꯛ ꯃꯔꯛꯇ ꯑꯩꯒꯤ ꯅꯨꯄꯥꯅ ꯍꯥꯏꯕꯅꯦ ꯑꯁ ꯅꯪꯗꯤ ꯋꯥꯏ ꯁꯦꯠ ꯃꯟꯕꯒꯤ ꯀꯔꯤ ꯍꯥꯏꯁꯤꯔ ꯌꯨꯝꯁꯦ ꯑꯥ ꯎꯝ ꯍꯣꯕ ꯍꯣꯕ ꯌꯥꯔꯗꯤ ꯋꯥꯏꯁꯤꯜ ꯃꯟꯕꯒꯤ ꯍꯣꯔꯒ ꯂꯩꯔꯅꯤ ꯍꯥꯏꯌꯦ ꯑꯩꯕꯣ
ꯑꯗꯨꯗꯤ ꯁꯤꯠꯄꯒꯤ
ꯎꯝ ꯃꯣꯠꯂꯁꯨ ꯐꯝ ꯂꯩꯕ ꯅꯨꯡꯉꯥꯏꯇꯦ
ꯎꯝ
ꯑꯗꯨꯒꯀꯣ ꯌꯨꯝ ꯑ ꯑꯗꯨꯅ ꯑꯩꯁꯦ ꯎꯝ ꯀꯔꯤ ꯍꯥꯏꯁꯤꯔꯥ ꯃꯄꯥꯟ ꯆꯠꯂꯒ ꯍꯞꯇꯥ ꯑꯃꯒꯨꯝꯕ ꯅꯨꯃꯤꯠ ꯑꯅꯤ ꯑꯍꯨꯝꯒꯨꯝꯕ ꯑꯥ ꯆꯠꯂꯒ ꯍꯜꯂꯛꯄ ꯃꯇꯝꯗ ꯌꯨꯝ ꯃꯣꯠꯂꯒ ꯂꯩꯔꯗꯤ ꯑꯗꯨꯝ ꯁꯥꯎꯅꯤꯡꯕꯀꯣ ꯑꯇꯣꯞꯄ ꯅꯠꯇꯕ ꯃꯨꯠ ꯑꯣꯐ ꯇꯧ ꯇꯧꯒꯜꯂꯦ ꯑꯗꯨꯅ ꯑꯩ ꯃꯥꯒꯤ ꯑ ꯍꯣꯏ ꯑꯗꯨꯅ ꯑꯩꯒꯤ ꯅꯨꯄꯥꯒꯤ ꯑꯥ ꯆꯦ ꯃꯌꯥꯝꯕꯒꯤ ꯑ ꯅꯨꯄꯤꯗꯣ ꯑꯗꯨꯅ ꯑꯩ ꯃꯄꯥꯟ ꯆꯠꯈ꯭ꯔꯦ ꯍꯥꯏꯔꯗꯤ ꯃꯥꯅ ꯑꯩ ꯂꯥꯛꯄ ꯂꯥꯛꯀꯗꯕ ꯅꯨꯃꯤꯠꯇꯣ ꯌꯨꯝ ꯅꯨꯡꯅ ꯂꯣꯏꯅꯃꯛ ꯁꯦꯡꯗꯣꯛꯄꯤꯔꯒ ꯂꯩꯌꯦ ꯑꯗꯨꯅ ꯑꯩꯗꯤ ꯈꯪꯉꯦ ꯅꯪ ꯌꯨꯝꯂꯥꯛꯂꯗꯤ ꯃꯣꯠꯂꯒ ꯂꯩꯕꯗꯣ ꯁꯥꯎꯅꯤ ꯍꯥꯏꯅ ꯍꯥꯏꯅ ꯍꯥꯏꯌꯦ
ꯌꯥꯝ ꯐꯩꯌꯦ ꯑꯗꯨꯃꯥꯏꯅ ꯇꯧꯕꯗ ꯂꯩꯕꯗꯣ
ꯑꯗꯣ ꯎꯝ ꯌꯨꯝ ꯐ꯭ꯔꯦꯁ ꯂꯩꯕꯗꯣ ꯑꯗꯨꯅ ꯑꯩꯈꯣꯏꯁꯨ ꯌꯥꯝ ꯐ꯭ꯔꯦꯁ ꯇꯧꯕꯅꯦ ꯅꯠꯇ꯭ꯔꯗꯤ ꯑꯁ
ꯃꯣꯜꯂꯗꯤ ꯑꯁ ꯋꯥꯈꯟꯗꯣ ꯑꯃ ꯇꯧꯕꯅꯤ ꯑꯗꯨ
ꯍꯣꯏ ꯑꯗꯨꯒ ꯋꯥꯈꯜꯁꯨ ꯊꯣꯛꯇꯕꯅꯦ
ꯎꯝ
ꯈꯔ ꯐ꯭ꯔꯦꯁ ꯑꯣꯏꯅ ꯂꯩꯕ ꯑꯗꯨꯅ ꯅꯨꯡꯉꯥꯏꯕꯅꯤ
ꯅꯨꯡꯉꯥꯏꯅꯤ ꯅꯣꯏ ꯃꯤꯁꯨ ꯌꯥꯝꯗꯕꯅꯤꯅ ꯑꯩꯈꯣꯏꯅ ꯌꯥꯝ
ꯉꯁꯥꯏꯗꯣ ꯅꯪꯕꯨ ꯀꯩꯅꯣ ꯋꯥ ꯉꯥꯡꯕ ꯂꯣꯏꯔꯒ ꯀꯣ ꯆꯥꯛ ꯌꯥꯝ ꯂꯥꯝꯂꯛ ꯈ꯭ꯔꯦ ꯑꯗꯣꯅ ꯑꯁ ꯆꯥ ꯀꯔꯤ ꯗꯨꯀꯥꯟ ꯗꯨꯀꯥꯟꯗ ꯆꯠꯂꯁꯨ ꯀꯔꯤ ꯍꯥꯏꯁꯤꯔꯥ ꯑꯩꯅ ꯆꯠꯅꯤꯡꯕ ꯑꯆꯥ ꯄꯣꯠ ꯂꯩꯇꯕ ꯑꯗꯨꯅ ꯆꯥ ꯑꯣꯏꯅ ꯊꯛꯂꯒꯦ ꯍꯥꯏꯅ ꯆꯥ ꯁꯦꯝꯂꯒ ꯆꯥ ꯊꯛꯑꯦ ꯑꯗꯨꯒ ꯍꯧꯖꯤꯛꯇꯤ ꯆꯥꯛ ꯆꯥꯅꯤꯡꯕ ꯄꯣꯛꯇ꯭ꯔꯤꯌꯦ
ꯊꯦꯡꯃꯟꯕꯒꯤ ꯍꯦꯛ ꯇꯥꯕꯅꯦ ꯑꯗꯨꯃꯥꯏꯅ ꯇꯧꯕꯅꯦ
ꯎꯝ ꯎꯝ ꯆꯥꯊꯛꯔꯗꯤꯀꯣ ꯀꯩꯅꯣ ꯇꯧꯕꯅꯦ ꯎꯝ ꯊꯦꯡꯅ ꯀꯔꯤ ꯍꯥꯏꯁꯤꯔꯥ ꯊꯦꯡꯅ ꯆꯥꯔꯁꯨ ꯌꯥꯏ ꯑꯗꯨꯕꯨ ꯆꯥꯛ ꯆꯥꯔꯗꯤ ꯊꯨꯅ ꯊꯨꯅ ꯂꯥꯝꯕꯒꯨꯝ ꯇꯧꯋꯦ ꯑꯩꯗꯤ
ꯀꯅꯥꯒꯨꯝ ꯍꯣꯏ ꯆꯥꯛ ꯆꯥꯕꯅ ꯍꯦꯟꯅ ꯊꯨꯅ ꯆꯥꯛ ꯂꯥꯝꯕꯒꯨꯝ ꯇꯧꯋꯦ ꯎꯝ ꯆꯥ ꯆꯥ ꯆꯥ ꯊꯛꯈ꯭ꯔꯗꯤꯀꯣ ꯀꯔꯤ ꯍꯥꯏꯁꯤꯔꯥ ꯑꯗꯨꯝ ꯀꯨꯏꯅ ꯎꯝ ꯄꯨꯛ ꯊꯟꯕ ꯍꯥꯏꯕ ꯇꯥꯔꯦꯀꯣ ꯍꯣꯏ ꯑꯗꯨꯃꯥꯏꯅ ꯇꯧꯋꯦ ꯑꯩꯒꯤꯗꯤ ꯑꯗꯨꯕꯨ ꯆꯥ ꯊꯛꯄ ꯍꯦꯕꯤꯠꯁꯦ ꯑꯥ ꯌꯥꯗꯦ ꯐꯠꯇꯦ ꯍꯥꯏꯅꯀꯣ ꯑꯗꯨꯝ ꯀꯟꯇ꯭ꯔꯣꯜ ꯇꯧꯕ ꯋꯥꯅꯦ ꯅꯠꯇ꯭ꯔꯗꯤ ꯑꯁ ꯆꯥ ꯊꯛꯄꯁꯨ ꯀꯔꯤ ꯍꯥꯏꯁꯤꯔꯥ ꯃꯍꯥꯎ ꯈꯪꯈ꯭ꯔꯗꯤꯀꯣ ꯑꯦꯗꯤꯛ ꯇꯧꯕꯅꯦꯕ
ꯍꯣꯏ ꯑꯦꯗꯤꯛ ꯆꯨꯏꯌꯦ ꯑꯩꯁꯨ ꯆꯥ ꯌꯥꯝ ꯊꯛꯀꯟꯕꯅꯦ ꯆꯥ ꯄꯥꯝꯕꯗꯣ
ꯑꯣ ꯍꯣꯏ ꯑꯩ ꯂꯥꯁ ꯌꯔꯗꯣ ꯑꯩꯈꯣꯏꯒꯤ ꯄꯥꯁꯇꯔꯒꯤ ꯅꯨꯄꯤꯗꯣ ꯃꯥꯁꯨ ꯆꯥ ꯆꯥ ꯌꯥꯝ ꯊꯥꯒꯜꯂꯦꯕ ꯃꯥꯒꯤ ꯗꯨꯀꯥꯟꯗꯣ ꯑꯩ ꯌꯨꯝ ꯃꯅꯥꯛꯇ ꯗꯨꯀꯥꯟ ꯇꯧꯔꯝꯃꯦꯕ ꯑꯗꯨ ꯃꯇꯝꯗꯗꯤ ꯍꯥꯏꯔꯅꯨ ꯃꯥꯁꯨ ꯆꯥꯛ ꯃꯇꯝ ꯂꯥꯛꯑꯗꯤꯀꯣ ꯃꯊꯟꯇ ꯆꯥ ꯆꯥ ꯊꯛꯄ ꯅꯨꯡꯉꯥꯏꯇꯦ ꯍꯥꯏꯅ ꯑꯩꯕꯨ ꯑꯗꯨꯝ ꯀꯧꯋꯦꯕ ꯑꯗꯣ ꯑꯩꯁꯨ ꯑꯦꯕꯣꯏ ꯑꯦꯕꯣꯏꯠ ꯇꯧꯒꯦ ꯍꯥꯏꯔꯁꯨꯀꯣ ꯌꯥꯗꯕ ꯑꯩ ꯂꯥꯁ ꯏꯌꯥꯔꯗꯤ ꯌꯥꯝ ꯆꯥ ꯌꯥꯝ ꯊꯪ ꯎꯝ ꯗꯤꯁ ꯏꯌꯥꯔꯗꯤ ꯃꯥ ꯗꯨꯀꯥꯟ ꯇꯣꯛꯈ꯭ꯔꯕꯒꯤꯀꯣ ꯆꯥ ꯊꯛꯇ꯭ꯔꯦ ꯍꯥꯏꯔꯁꯨ ꯁꯨ ꯌꯥꯔꯦ ꯆꯥꯛ ꯀꯔꯤ ꯀꯔꯤ ꯍꯥꯏꯁꯤꯔꯥ ꯀꯔꯤꯁꯨ ꯆꯥꯅꯤꯡꯉꯥꯏ ꯂꯩꯇꯕ ꯃꯇꯝꯗ ꯆꯥꯛ ꯂꯥꯝꯕ ꯃꯇꯝꯗ ꯑꯗꯨꯝ ꯊꯛꯑꯦ ꯑꯗꯨ ꯅꯠꯇ꯭ꯔꯗꯤ ꯑ ꯊꯛꯀꯦ ꯍꯥꯏꯅꯗꯤ ꯑꯗꯨꯝ ꯊꯛꯄ ꯃꯇꯝꯁꯦ ꯂꯩꯇ꯭ꯔꯦꯕ꯫ ꯃꯥꯁꯨ ꯑꯩ ꯑꯥ ꯄꯥꯁꯇꯔꯒꯤ ꯅꯨꯄꯤꯗꯣ ꯃꯥꯁꯦ ꯀꯔꯤ ꯍꯥꯏ ꯁꯤꯔꯥ ꯃꯥꯒꯤ ꯏꯃꯨꯡ ꯃꯅꯨꯡꯅ ꯅꯪꯁꯦ ꯃꯥꯁꯨ ꯗꯥꯏꯕꯤꯇꯤꯁ ꯂꯩꯅꯤꯡꯉꯥꯏ ꯍꯧ ꯈ꯭ꯔꯦꯕ ꯑꯗꯨꯅ ꯅꯪꯁꯦ ꯆꯥ ꯆꯥ ꯌꯥꯝ ꯊꯛꯈ ꯊꯛ ꯀꯅꯨ ꯍꯥꯏꯅ ꯍꯥꯏꯌꯦ ꯍꯥꯏꯌꯦ ꯑꯗꯣ ꯑꯩꯁꯦ ꯆꯥꯛ ꯑ ꯆꯥꯒꯗꯤ ꯀꯥꯏꯅꯕ ꯁꯨꯨꯡꯉꯝ ꯉꯝꯔꯣꯏ ꯑꯗꯨ ꯑꯣꯏꯔꯁꯨ ꯑꯥ ꯗꯥꯏꯕ ꯇꯤ ꯑ ꯆꯥꯛꯒꯨꯝꯕ ꯆꯥꯕ ꯃꯇꯝꯗ ꯗꯥꯏꯕꯤꯇꯤꯁꯀꯤ ꯀꯥꯟꯅꯗꯦ ꯍꯥꯏꯕꯗꯤ ꯑꯩ ꯍꯤꯡꯕ ꯉꯒꯅꯤ ꯅꯠꯇꯔꯥꯗꯤ ꯆꯥꯕꯨꯗꯤ ꯑꯩ ꯊꯤꯡꯕ ꯉꯝꯔꯣꯏ ꯍꯥꯏꯅ ꯍꯥꯏꯌꯦ ꯍꯥꯏꯅꯀꯣ
ꯄꯥꯝꯕ ꯆꯥꯡꯗꯣꯀꯣ ꯎꯄꯥꯏ ꯂꯩꯇ꯭꯭ꯔꯦꯕ ꯃꯥꯒꯤꯅ
ꯎꯝ ꯑꯩꯁꯨ ꯂꯩꯁꯥ ꯑꯣꯏꯔꯤꯉꯩꯗꯀꯣ ꯅꯨꯠꯇꯤꯒꯤ ꯀꯣꯐꯤꯗꯣ ꯎꯝ ꯀꯔꯤ ꯍꯥꯏꯁꯤꯔꯥ꯫ ꯑ ꯄꯨꯡ ꯑꯃ ꯑꯅꯤ ꯇꯥꯔꯗꯤ ꯑꯗꯨꯝ ꯊꯛꯏꯕ ꯑꯗꯨꯅ ꯊꯕꯛ ꯆꯠ ꯄ ꯃꯇꯝꯗ ꯑꯗꯨꯝ ꯊꯛꯄ ꯆꯥꯡꯗꯣ ꯂꯩꯥꯁꯪ ꯀꯥꯔꯒ ꯁꯟꯗꯦ ꯅꯨꯃꯤꯠꯇꯗꯤ ꯂꯩꯥꯁꯪ ꯀꯥꯑꯦꯗꯅꯥ ꯑꯩꯈꯣꯏꯔꯣꯝꯗ ꯑꯩꯈꯣꯏ ꯍꯥꯟꯅ ꯑꯩ ꯍꯥꯟꯅ ꯂꯩꯕ ꯃꯐꯝꯗ ꯂꯩꯁꯥ ꯑꯣꯏꯔꯤꯉꯩ ꯃꯐꯝꯗꯗꯤ ꯆꯔꯁ ꯀꯥꯕꯗꯣ ꯂꯩꯁꯥꯡ ꯀꯥꯕꯗꯣ ꯄꯨꯡ ꯇꯔꯥ ꯑꯗꯨꯋꯥꯏꯗ ꯀꯥꯑꯦ ꯑꯗꯨꯒ ꯍꯜꯂꯛꯄꯗꯣ ꯄꯨꯡ ꯑꯃ ꯑꯅꯤꯗ ꯍꯜꯂꯛꯑꯦꯕ ꯑꯁ ꯄꯨꯡ ꯑꯃꯗꯤ ꯇꯥꯔꯗꯤ ꯆꯥ ꯊꯛ ꯅꯤꯡꯕꯗꯨꯀꯣ ꯑꯥꯏ ꯂꯩꯕꯐꯥꯎ ꯀꯔꯤ ꯍꯥꯏꯁꯤꯔꯥ꯫ ꯌꯥꯝ ꯋꯥꯕꯅꯦ
ꯑꯣ ꯃꯣꯁꯥ ꯊꯟ ꯈ꯭ꯔꯕꯅꯤꯅꯀꯣ꯫
ꯍꯣꯏ ꯑꯗꯨꯃꯥꯏ ꯇꯧꯋꯦ꯫
ꯑꯦ ꯅꯪꯗꯤ ꯆꯥ ꯇꯣꯛꯄ ꯉꯝꯒꯗꫭ ꯑꯩꯌꯣ꯫
ꯍꯧꯖꯤꯛ ꯀꯥꯟꯗꯤ ꯈ꯭ꯔ ꯈ꯭ꯔ ꯅꯣ ꯑꯥ ꯑꯥ ꯀꯔꯤ ꯍꯥꯏꯁꯤꯔꯥ ꯀꯟꯅ ꯍꯣꯠꯅꯕꯒꯤꯀꯣ꯫
ꯎꯝ꯫
ꯑ ꯀꯔꯤ ꯀꯔꯤ ꯍꯥꯏꯁꯤꯔꯥ꯫ ꯎꯝ ꯉꯝ ꯉꯝꯕꯗꯤ ꯍꯧꯔꯦ ꯑꯗꯨꯒ ꯑꯩꯈꯣꯏ ꯈꯨꯟꯒꯤ ꯃꯤꯁ ꯁꯤꯡꯅ ꯑꯗꯨꯃꯥꯏꯅ ꯍꯥꯏꯅꯩꯌꯦ ꯑ ꯋꯥꯔꯁꯤꯞꯒꯨꯝꯕ ꯂꯥꯛꯂꯗꯤ ꯑꯩꯅ ꯆꯥꯛꯒꯨꯝꯕ ꯁꯦꯝꯕꯤꯔꯗꯤꯀꯣ꯫ ꯅꯪꯅ ꯆ ꯆꯥ ꯁꯦꯝꯕꯁꯦ ꯌꯥꯝ ꯍꯥꯎꯋꯦ ꯑꯗꯨꯒ ꯆꯞ ꯆꯥꯏꯌꯦ ꯆꯤꯅꯤ ꯆꯤꯅꯤꯒꯨꯝꯕꯁꯨ ꯍꯥꯞꯄꯁꯨ ꯆꯥꯞ ꯆꯥꯌꯦ ꯍꯥꯏꯅꯀꯣ꯫ ꯍꯥꯏꯌꯦ ꯑꯗꯣ ꯀꯔꯤ ꯍꯥꯏꯁꯤꯔꯥ ꯆꯥꯒꯨꯝꯕꯗꯤ ꯊꯛꯒꯟꯕ ꯃꯤꯁꯤꯡꯅ ꯁꯦꯝꯕꯁꯨ ꯍꯩꯕꯅꯦꯕ꯫ ꯊꯥꯛꯇꯕ ꯃꯤꯁꯤꯡꯗꯒꯤ ꯒꫭ ꯀꯔꯤ ꯍꯥꯏꯁꯤꯔꯥ꯫ ꯑꯁꯤꯃꯥꯏꯅ ꯇꯧꯒꯅꯤ ꯁꯨꯃꯥꯏꯅ ꯇꯧꯒꯅꯤ ꯍꯥꯏꯕꯗꯣ ꯄꯥꯛꯇꯤ ꯈꯪꯗꯕꯅꯦ‌꯫ ꯑꯗꯨꯅ
ꯏꯆꯥ ꯅꯨꯨꯄꯥꯁꯨ ꯀꯔꯤ ꯍꯥꯏꯁꯤꯔꯥ ꯑꯩꯁꯦ ꯍꯤꯗꯥꯛ ꯆꯥꯕꯒꯤ ꯁꯪꯒꯣꯝ ꯄꯤꯕ ꯌꯥ ꯇꯦꯛꯕ ꯑꯩ ꯗꯨꯠ ꯄꯤꯕ ꯌꯥꯗꯕꯒꯤꯀꯣ ꯎꯝ ꯀꯔꯤ꯫
ꯑꯗꯣ ꯎꯝ ꯁꯪꯒꯣꯝ ꯈꯛꯇ ꯄꯤꯊꯛꯑꯦ꯫ ꯗꯨꯀꯥꯟꯒꯤꯀꯣ ꯎꯝ꯫ ꯍꯣꯏ ꯑꯗꯨꯒ ꯍꯧꯖꯤꯛꯀꯥꯟꯁꯦ ꯑꯣ ꯊꯥ ꯇꯔꯨꯛ ꯁꯨꯔꯕꯅꯤꯅꯀꯣ ꯎꯝ꯫ ꯄꯤꯕ ꯍꯧꯔꯦ ꯑꯗꯨꯒ ꯑꯥ ꯑꯩꯗꯣ ꯅꯣꯡꯃꯥꯗꯣ ꯎꯝ ꯅꯨꯡꯊꯤꯟꯗ ꯆꯥꯛꯈꯛ ꯆꯥꯛꯈꯛꯇ ꯄꯤꯔꯒꯦ ꯑꯥ꯫ ꯗꯣꯠꯇꯣ ꯄꯤꯔꯣꯏ ꯄꯤꯔ ꯄꯤꯔꯔꯣꯏ ꯍꯥꯏꯅ ꯈꯜꯂꯒ ꯂꯩꯔꯒ ꯃꯥꯗꯣ ꯀꯞꯄꯗꯣ ꯀꯞꯄꯗꯣ꯫ ꯁꯪꯒꯣꯡ ꯁꯝ ꯁꯪꯒꯣꯡ ꯊꯛ ꯃꯤꯁꯤꯡꯁꯨ ꯑꯦꯗꯤꯛ ꯇꯨ ꯇꯧꯋꯦ ꯍꯥꯏꯌꯦ ꯑꯉꯥꯡꯁꯤꯡꯗꯣ꯫
ꯍꯣꯏ ꯌꯥꯗꯦ ꯑꯗꯨꯝ ꯇꯧꯝꯅꯦ
ꯎꯝ ꯍꯣꯏ ꯑꯗꯨꯃꯥꯏꯟ ꯇꯧꯋꯦ ꯍꯥꯏꯌꯦ ꯑꯩꯁꯨ ꯑꯁ ꯌꯥꯝ ꯅꯨꯡꯁꯤꯕꯅꯦ ꯑꯩꯒꯤ ꯑꯉꯥꯡꯗꯣ ꯑꯩ ꯍꯤꯗꯥꯛ ꯆꯥꯕꯒꯤꯀꯣ꯫
ꯎꯝ
ꯀꯩꯅꯣ ꯁꯪꯒꯣꯝ ꯄꯤꯕ ꯌꯥꯗꯕꯒꯤ꯫
ꯅꯨꯡꯁꯤꯌꯦ ꯑꯉꯥꯡꯈꯣꯏꯗꯣ ꯁꯪꯒꯣꯝ ꯊꯛꯄ ꯈꯨꯏꯗꯣ
ꯎꯝ ꯍꯧꯖꯤꯛꯁꯨ ꯊꯛꯂꯒ ꯂꯩꯕꯅꯦ ꯍꯧꯖꯤꯛ ꯑꯩ ꯄꯨꯔꯒ ꯂꯩꯕꯗꯣ ꯫ ꯈꯪꯗ꯭ꯔꯦ
ꯑꯌꯥꯝꯕ ꯃꯆꯥꯥ ꯑꯃꯁꯨ ꯂꯩꯌꯦꯕ ꯑꯗꯨ ꯃꯥ ꯇꯨ ꯏꯌꯔꯁ ꯍꯥꯐ ꯑꯣꯏꯈ꯭ꯔꯦꯕ ꯍꯧꯖꯤꯛꯁꯨ ꯑꯗꯨꯝ ꯁꯪꯒꯣꯝ ꯉꯠꯇ ꯑꯗꯨꯝ ꯎꯕ ꯌꯥꯗꯦ ꯁꯪꯒꯣꯝꯗꯣ ꯍꯦꯛꯇ ꯄꯨꯄꯤ ꯄꯤꯖꯗꯕꯅꯤꯅ ꯑꯗꯨꯝ ꯁꯪꯒ ꯗꯣ ꯑꯗꯨꯝ ꯈꯪꯈ꯭ꯔꯦꯕ ꯃꯣꯏꯗꯣ ꯅꯨꯡꯁꯤꯌꯦ ꯑꯗꯨꯨꯝꯕ ꯑꯉꯥꯡꯈꯣꯏꯗꯣ꯫
ꯍꯣꯏ ꯌꯥꯝ ꯅꯨꯡꯁꯤꯌꯦ ꯑꯗꯨꯅ ꯑꯩꯒꯤ ꯏꯅꯝꯃꯥꯅ ꯍꯥꯏꯌꯦ꯫ ꯑꯩꯒꯤ ꯑ ꯀꯔꯤ ꯍꯥꯏꯁꯦꯔꯥ ꯑꯩꯒꯤ ꯅꯨꯄꯥꯒꯤ ꯑ ꯃꯆꯦꯗꯣ ꯃꯥꯅꯀꯣ꯫ ꯁꯪꯒꯣꯝꯁꯨ ꯈꯔ ꯇꯥꯡꯕ ꯂꯩꯌꯦꯀꯣ ꯑꯗꯨ ꯑꯣꯏꯅ ꯫ ꯄꯤꯖꯩꯕꯥ ꯑꯗꯣ ꯫
ꯎꯝ
ꯑꯩꯅ ꯃꯄꯥꯅ ꯑꯁ ꯈꯪꯗ꯭ꯔꯦ ꯎꯝ ꯑ ꯄꯩꯁꯥ ꯌꯥꯝ ꯆꯠꯂꯦ ꯈꯔ ꯑꯥ ꯍꯣꯡꯕ ꯄꯤ ꯁꯣꯏꯔꯥ ꯍꯥꯏꯔꯒ ꯑꯩꯒꯤ ꯑ ꯃꯥꯒꯤ ꯏꯆꯦꯅ ꯍꯥꯏꯌꯦ ꯅꯨꯡꯁꯤꯗꯣ ꯅꯣꯏ ꯅꯣꯏꯗꯤ ꯇꯥꯡꯕꯗꯣ ꯑꯣꯏꯅ ꯄꯤꯌꯣ ꯀꯗꯥꯏꯗ ꯄꯩꯁ ꯁꯥ ꯑ ꯆꯠꯅꯤꯡꯉꯥꯏ ꯂꯩꯌꯦ ꯃꯣꯏꯗ ꯅꯠ ꯇ꯭ꯔꯗꯤ ꯀꯗꯥꯏꯗ ꯑꯃꯨꯛ ꯑꯥ ꯀꯔꯤ ꯍꯥꯏꯁꯦꯔꯥ ꯇꯥꯡꯅ ꯐꯪꯕꯅꯤꯅ ꯀꯣ ꯇꯥ ꯇꯥꯡꯔꯁꯨ ꯑꯗꯨꯝ ꯄꯤꯕꯤꯌꯣ ꯍꯥꯏꯅ ꯑꯃꯨꯛ ꯍꯥꯏꯌꯦ ꯑꯗꯣ ꯍꯣꯏ ꯅꯨꯡꯁꯤꯕꯗꯤ ꯅꯨꯡꯁꯤꯕꯅꯦ ꯃꯣꯏꯁꯦ ꯈꯔ ꯏꯁꯄꯦꯁꯦꯜ ꯑꯣꯏꯕꯀꯣ ꯑꯗꯨꯃꯥꯏꯅꯗꯩ ꯄꯤꯒ ꯄꯤ ꯄꯤꯒꯗꯕꯅꯦ
ꯎꯝꯗꯨꯅ
ꯍꯧꯖꯤꯛꯗꯤ ꯆꯥꯛ ꯆꯥꯛ ꯈꯔ ꯈꯔ ꯆꯥꯕ ꯍꯧꯔꯕꯅꯤꯅ ꯈꯔꯗꯤ ꯅꯨꯡꯉꯥꯢꯔꯦ꯫ ꯅꯠꯇ꯭ꯔꯗꯤ ꯑꯁ ꯁꯪꯒꯣꯝ ꯄꯤꯕꯁꯤ ꯌꯥꯝ ꯋꯥꯢꯌꯦ
ꯍꯣꯢ ꯄꯩꯁꯥꯁꯨ ꯇꯤꯡꯉꯦ ꯑꯗꯨꯒ ꯊꯕꯛꯁꯨ ꯌꯥꯝ ꯆꯤꯟꯗ꯭ꯔꯥ ꯑꯁꯦꯡꯕꯗ ꯏꯁꯤꯡꯒꯨꯝꯕ ꯇꯧꯒꯗ
ꯑꯗꯨꯒ ꯍꯥ ꯅꯨ ꯑ ꯅꯨꯡꯗꯥꯡꯗꯗꯤ ꯃꯄꯥꯅ ꯈꯛꯇ ꯄꯤꯍꯜꯂꯦ ꯑꯩꯒꯤꯗꯤ ꯑꯩꯕꯨꯗꯤ ꯍꯧꯒꯠꯍꯟꯗꯦ ꯃꯥꯅ ꯍꯧꯒꯠꯂꯒ ꯀꯣ꯫ ꯅꯨꯡꯗꯥꯡꯗ ꯑꯩꯈꯣꯢꯗꯤ ꯎꯝ꯫ ꯄꯨꯡ ꯇꯔꯥ ꯍꯦꯟꯕ ꯃꯇꯨꯡꯗꯒꯤ ꯑꯝ ꯑ ꯄꯨꯡ ꯇꯔꯥ ꯃꯃꯥꯡꯗ ꯇꯨꯝꯕ ꯐꯪ ꯁ ꯐꯪꯗꯦꯕ ꯄꯨꯡ ꯄꯨꯡ ꯇꯔꯥ ꯍꯦꯟꯕ ꯃꯇꯝꯗ ꯇꯨꯝꯃꯦ ꯑꯗꯨꯅ ꯑ ꯊꯦꯡꯅ ꯇꯨꯝꯔꯗꯤ ꯅꯨꯡꯗꯥꯡꯗ ꯑꯅꯤꯔꯛꯒꯨꯝꯕꯗꯤ ꯍꯧꯒꯠꯂꯦ ꯑꯅꯤꯔꯛꯒꯨꯝꯕ ꯍꯧꯒꯠꯂꯒ ꯁꯪꯒꯣꯝ ꯄꯤꯕꯗꯣ ꯃꯥꯅ ꯈꯛꯇ ꯄꯤꯌꯦ
ꯌꯥꯏ ꯌꯥꯝ ꯐꯩꯌꯦ ꯅꯪ
ꯊ ꯑ ꯊꯝ ꯊꯥ ꯑꯅꯤ ꯑꯍꯨꯝ ꯐꯥꯎꯗꯤ ꯑꯩꯁꯨ ꯍꯧꯒꯠꯂꯒ ꯄꯤꯕꯅꯦꯕ ꯑꯗꯨ ꯑꯣꯏꯔꯗꯤ ꯍꯧ ꯑꯗꯨ ꯑꯣꯏꯔꯁꯨ ꯍꯧꯖꯤꯛ ꯀꯥꯟꯗꯤ ꯈꯔ ꯑ ꯀꯔꯤꯍꯥꯏꯁꯤꯔꯥ ꯎꯝ ꯃꯥꯁꯨ ꯈꯔ ꯃꯁꯥ ꯀꯟꯈ꯭ꯔꯕꯅꯤꯅꯀꯣ
ꯎꯝ ꯎꯝ ꯎꯝ
ꯍꯧꯒꯠꯄꯁꯦ ꯃꯔꯛ ꯃꯔꯛꯇꯗꯤ ꯈꯪꯗꯦ ꯃꯥꯅ ꯍꯧꯒꯠꯂꯒ ꯁꯪꯒꯣꯝ ꯄꯤꯕ ꯃꯇꯝꯁꯨ ꯐꯖꯅ ꯇꯨꯝꯃꯦ